ꯇꯥꯏꯌꯦ ꯇꯥꯏꯌꯦ
ꯅꯪ ꯀꯣꯜ ꯀꯩꯅꯣꯝꯃ ꯍꯪꯅꯦꯅ ꯍꯥꯏꯕꯗꯣ
ꯑꯣ ꯑꯩ ꯅꯣꯏ ꯌꯦꯜꯂꯣꯏꯌꯦꯅ ꯍꯥꯏꯕ
ꯑꯧ
ꯑꯗꯨ ꯌꯦꯟꯗꯣ ꯃꯔꯣꯟꯗꯣ ꯈꯤꯇꯪ ꯈꯪꯅꯤꯡ ꯊꯕ ꯂꯩꯗꯣ ꯍꯥꯟꯅ ꯀꯩꯅꯣ ꯇꯧꯈꯤꯅ ꯈꯜꯂꯝꯕꯅꯤ ꯎꯝ ꯌꯦꯟꯒꯤ ꯋꯥꯈꯜ ꯈꯜꯂꯝꯗꯦꯕꯀꯣ ꯑꯗꯣ ꯍꯟꯗꯛ ꯋꯥꯢꯗꯣ ꯀꯩ ꯍꯥꯏꯅꯤ ꯊꯕꯛ ꯈꯤꯇꯪ ꯑꯩꯉꯣꯟꯗ ꯐꯔꯛ ꯇꯥꯕ ꯑꯃ ꯂꯩꯔꯅꯤ ꯌꯦꯟ ꯂꯣꯏꯅ ꯂꯣꯏꯔꯦꯒꯦꯅ ꯍꯥꯏꯗꯤ ꯑꯩꯗ ꯍꯥꯟꯅ ꯑꯣꯛꯀꯨꯝꯕ ꯃꯄꯥꯜꯂꯣꯝꯗ ꯆꯠꯀꯦ ꯇꯧꯔꯝꯕꯅꯦꯕꯀꯣ ꯑꯗꯣ ꯄꯩꯁꯥꯗꯣ ꯈꯔ ꯐꯔꯛ ꯌꯦꯟꯗ ꯑꯣꯏꯅ ꯑꯣꯟꯊꯔꯒꯦꯅ ꯇꯧꯅꯤ ꯅꯣꯏ ꯅꯣꯏ ꯌꯦꯟ ꯂꯧꯑꯦꯌꯦ ꯌꯦꯟꯗꯣ ꯈꯔ ꯐꯕ ꯃꯐꯝ ꯍꯥꯏꯗꯤ ꯅꯣꯏꯅ ꯈꯪꯕ ꯈꯪꯅꯕ ꯑꯣꯏꯔꯣ ꯈꯪꯕ ꯑꯣꯏꯔꯣ ꯂꯩꯕ꯭ꯔꯥ ꯍꯪꯒꯦ ꯇꯧꯅꯤ
ꯑꯣ ꯑꯩꯗꯣ ꯌꯦꯟꯗꯣ ꯕꯣꯏꯂꯔꯗꯤ ꯅꯠꯇꯦ ꯑꯩꯗꯤ ꯃꯔꯨꯝ ꯀꯣꯛꯄꯤꯅꯦ ꯃꯔꯨꯝ ꯀꯣꯛꯄꯤ ꯃꯔꯨꯝꯗꯣ ꯃꯤꯅ ꯂꯩꯅꯕꯒꯤ ꯃꯔꯨꯝ ꯀꯣꯛꯄꯤ ꯑꯣꯏꯅ ꯂꯣꯏꯕꯅꯤꯅ ꯑꯗꯨ ꯄꯥꯝꯃꯤꯔꯣ
ꯃꯔꯨꯝ ꯀꯣꯛꯄꯤ ꯍꯥꯏꯁ ꯑꯗꯨꯝ ꯂꯧꯕꯗꯣ ꯀꯌꯥꯝ ꯃꯔꯥꯡ ꯀꯥꯏꯅ ꯂꯧꯕ ꯌꯥꯏꯅꯣ ꯑꯩꯗꯣ ꯌꯦꯟꯗꯣ ꯑꯃ ꯅꯤꯒꯤ ꯅꯠꯇꯦꯕꯀꯣ
ꯁꯨꯝ ꯈꯔ ꯍꯥꯏꯗꯤ ꯈꯔ ꯂꯣꯏꯒꯦ ꯇꯧꯕꯅꯦꯕ
ꯑꯗꯨꯗꯤ ꯅꯪ ꯌꯦꯝꯕꯣꯟꯗꯤ ꯁꯦꯝꯃꯕꯣ
ꯌꯦꯟꯕꯣꯟꯁꯦ ꯁꯦꯝꯗ꯭ꯔꯤ ꯑꯩ ꯁꯦꯝꯃꯛꯀꯗꯣꯢ ꯍꯥꯏꯗꯤ ꯄ꯭ꯂꯥꯟꯗꯤ ꯂꯣꯏ ꯂꯣꯏꯔꯦꯕꯀꯣ ꯑ ꯑ ꯌꯦꯟꯕꯣꯟ ꯁꯦꯝꯕ ꯍꯥꯏꯁꯦ ꯃꯄꯣꯠ ꯃꯆꯥꯛ ꯂꯣꯏ ꯂꯣꯏꯔꯦ ꯀꯩꯅꯣꯇ ꯉꯥꯏꯔꯕꯅꯦ ꯀꯩ ꯍꯥꯏꯅꯤ ꯑꯩ ꯍꯥꯟꯅ ꯂꯣꯏꯔꯝꯃꯤꯅ ꯍꯥꯟꯅ ꯑꯗꯨꯒꯤ ꯄꯣꯠꯇꯨ ꯂꯣꯏꯗꯣꯏꯅꯦ ꯑꯗꯣ ꯑꯩꯅ ꯁꯦꯡꯗꯣꯛ ꯇꯧꯗꯅ ꯉꯥꯏꯔꯕꯅꯦꯕ
ꯅꯪꯒꯤꯗꯣ ꯅꯪꯒꯤꯗꯣ ꯑꯗꯨ ꯑꯗꯨꯅꯦ ꯌꯥꯝꯗꯤ ꯂꯧꯔꯨꯒꯤꯅꯣ ꯑꯍꯥꯟꯕ ꯑꯣꯏꯗꯣꯏꯅꯤ ꯅꯪ ꯍꯩꯅꯕ꯭ꯔꯥ ꯍꯥꯟꯅ ꯌꯦꯡꯉꯨꯕꯀꯣ ꯀꯣ ꯃꯔꯨꯝ ꯀꯣꯛꯄꯤ ꯑꯣ ꯅꯪꯅ ꯂꯣꯏꯔꯝꯕꯗꯨꯅ ꯕꯣꯏꯂꯔꯅꯤꯗꯅ ꯑꯩꯗꯤ ꯕꯣꯏꯂꯔꯗꯤ ꯂꯣꯏꯗ꯭ꯔꯦꯕꯀꯣ ꯀꯣ ꯕꯣꯏꯂꯔꯁꯦ ꯃꯥꯗꯤ ꯁꯦꯕꯥ ꯌꯥꯝ ꯆꯪꯉꯤꯗꯅ ꯃꯩ ꯊꯥꯟꯗꯅ ꯈꯣꯠꯇꯅ ꯇꯧꯗ꯭ꯔꯅꯦ ꯊꯨꯅ ꯆꯥꯎꯖꯩ ꯍꯥꯏꯔꯁꯨ ꯑꯗ ꯑꯩꯅ ꯕꯣꯏꯂꯔꯒꯤ ꯃꯍꯨꯠꯇ ꯀꯩꯅꯣ ꯑꯣꯏꯅ ꯂꯣꯏꯕꯅꯦꯕ ꯃꯔꯨꯝ ꯀꯣꯟꯕꯤꯗꯣ ꯑꯗꯣ ꯃꯔꯨꯝꯗꯣ ꯑꯩ ꯑꯗꯨꯝ ꯅꯣꯡꯃꯗꯅꯦ ꯀꯨꯟꯊ꯭ꯔꯥꯃꯨꯛ ꯄꯤꯕ ꯉꯝꯅꯕ ꯑꯗꯨꯝ ꯍꯣꯠꯅꯩꯌꯦꯕ ꯑꯩꯗꯣ ꯌꯦꯟ ꯌꯥꯡꯈꯩꯃꯨꯛꯅꯦꯕ ꯂꯣꯏꯔꯤꯁꯦ ꯑꯗꯣ ꯅꯪꯗꯣ ꯄꯥꯝꯃꯗꯤ ꯀꯩꯅꯣ ꯇꯧ ꯌꯥꯅꯤ ꯑꯗꯨꯝ ꯌꯥꯡꯈꯩꯃꯨꯛꯇꯣ ꯂꯧꯕ ꯌꯥꯡꯈꯩꯃꯨꯛꯇ ꯑꯗꯨꯝ ꯅꯪꯒꯤꯗꯣ ꯌꯥꯡꯈꯩ ꯃꯨꯛꯇꯤ ꯆꯟꯅꯦꯕꯀꯣ ꯑꯩ ꯃꯐꯝꯗꯣ ꯍꯥꯏꯔꯛꯀꯦꯕ ꯑꯩꯅ ꯂꯧꯕꯐꯝꯗꯣ ꯑꯩ ꯐꯣꯟꯉꯣꯟꯗꯁꯨ ꯐꯣꯟ ꯅꯝꯕꯔ ꯊꯥꯕꯤꯔꯛꯀꯦꯕ ꯑꯗꯨꯗꯨꯒ ꯑꯗꯨꯝ ꯂꯧꯕ ꯌꯥꯅꯤ ꯌꯦꯟꯁꯦ ꯃꯔꯨꯝ ꯑꯗꯨꯝ ꯗꯤꯃꯥꯟ ꯂꯩꯕꯅꯦꯕ ꯍꯧꯖꯤꯛꯁꯦ ꯃꯌꯥꯝꯅꯅꯦ ꯕ꯭ꯂꯣꯛꯀꯤꯁꯦ ꯆꯥꯅꯤꯡꯗꯦ ꯈꯣ ꯇꯦꯅ ꯑꯗꯨꯝ ꯍꯥꯏꯌꯦꯕ ꯑꯗꯨꯒꯤ ꯃꯆꯤꯟ ꯑꯩꯈꯣꯏꯅ ꯁꯨꯃꯥꯏꯅ ꯃꯔꯨꯝꯗꯣ ꯈꯔ ꯃꯃꯨꯠ ꯉꯥꯡꯕꯁꯤꯅ ꯑꯉꯥꯡꯗꯁꯨ ꯃꯁꯥ ꯐꯩ ꯈꯣꯠꯂꯦꯅ ꯑꯗꯨꯝ ꯍꯥꯏꯅꯗ꯭ꯔꯅꯦ
ꯎꯝ ꯎ
ꯑꯗꯨ ꯉꯥꯛꯇ ꯑꯗꯨꯝ ꯗꯤꯃꯥꯟ ꯂꯩꯕꯅꯤ ꯅꯪꯁꯨ ꯃꯔꯨꯝꯒꯤ ꯈꯜꯂꯕꯨꯗꯤ ꯌꯥꯅꯤ ꯑꯗꯩ ꯍꯌꯦꯡ ꯅꯪꯅ ꯃꯔꯨꯝꯒꯤ ꯄꯥꯝꯗ꯭ꯔꯦ ꯍꯥꯏꯔꯁꯨ ꯌꯦꯡꯗꯣ ꯆꯥꯅꯕꯩ ꯂꯩꯖꯒꯦ ꯉꯥꯛꯇꯅꯅ ꯍꯧꯖꯤꯛꯇꯤ ꯆꯥꯅꯕꯁꯦ ꯕꯣꯢꯂꯔꯁꯦ ꯀꯩꯁꯨ ꯆꯥꯅꯅꯤꯝ ꯇ꯭ꯔꯅꯦ ꯍꯥꯏꯕ ꯑꯗꯨꯝ ꯏꯁꯥꯗ ꯐꯠꯇꯦꯅ ꯉꯥꯛꯇ ꯈꯟꯅꯔꯛꯄꯗꯣ ꯌꯥꯡꯈꯩꯃꯨꯛꯇꯤ ꯂꯧꯋ ꯅꯪ ꯒꯤꯗꯣ ꯌꯥꯈꯩꯗꯤ ꯁꯦ ꯊꯝꯕ ꯆꯟ ꯂꯧꯕꯒꯤꯕꯨꯗꯤ ꯌꯥꯝ ꯃꯔꯥꯡ ꯀꯥꯏꯅ ꯂꯩꯌꯦꯕꯀꯣ ꯌꯦꯟ ꯉꯥꯡ ꯅꯪ ꯃꯌꯥꯝ ꯂꯣꯏꯅꯤꯡꯕꯒꯤꯗꯤ
ꯎꯝ ꯑꯩꯁꯦꯗ ꯍꯧꯖꯤꯛꯁꯤ ꯅꯪꯅ ꯑꯩꯅ ꯍꯥꯏꯕ ꯃꯐꯝꯗꯨꯗꯤ ꯌꯥꯡꯈꯩꯗꯤ ꯆꯠꯂꯅꯦ ꯀꯣ ꯑꯗꯣ ꯑꯇꯣꯞꯄ ꯃꯐꯝꯗ ꯈꯔ ꯅꯧꯅ ꯑꯃꯈꯟꯅ ꯁꯥꯒꯠꯂꯤꯕ ꯑꯗꯣ ꯈꯔ ꯍꯦꯟꯅ ꯂꯧꯅꯤꯡꯕ ꯑꯁ ꯅꯪ ꯌꯦꯟ ꯃꯌꯥꯝꯗꯨꯅꯣ ꯈꯣꯡꯏꯔꯣ
ꯑꯧ ꯑꯧ ꯌꯦꯟꯗꯣ ꯑꯩꯅ ꯃꯆꯤꯟꯖꯥꯛ ꯍꯥꯞꯄ ꯑꯗꯨꯒꯤ
ꯎ ꯌꯦꯟ ꯃꯆꯥꯁꯨ ꯌꯥꯎꯕ꯭ꯔꯣ
ꯌꯦꯟ ꯃꯆꯥ ꯀꯩꯅꯣ ꯍꯟꯇꯛꯇꯣ ꯁꯤꯗꯤ ꯀꯩꯅꯣꯅꯤꯗ ꯑꯃ ꯃꯔꯨꯝ ꯀꯣꯟꯕꯤꯗꯨ ꯅꯠꯇꯦ ꯁꯤꯅꯅꯦ ꯌꯦꯟ ꯑꯇꯣꯞꯄ ꯃꯩꯇꯩ ꯉꯥꯅꯨ ꯉꯥꯅꯨꯗꯣ ꯑꯗꯨ ꯈꯔ ꯂꯣꯏꯕꯀꯣ ꯀꯣ ꯑꯗꯨ ꯃꯣꯏ ꯃꯆꯤꯟꯁꯦ ꯍꯥꯞꯄꯤꯕꯁꯤꯗꯤ ꯀꯩꯅꯣꯒꯤ ꯅꯠꯇꯦ ꯑꯩꯈꯣꯏ ꯃꯥꯅ ꯃꯥꯏ ꯂꯣꯏꯖꯕꯅꯦ ꯑꯩꯒꯤꯗꯤ ꯃꯔꯨꯝ ꯀꯣꯟꯕꯤꯗꯣ ꯃꯔꯨꯝ ꯀꯣꯛꯄꯤꯗꯣ
ꯎ ꯃꯥꯜꯂꯦ ꯃꯥꯜꯂꯦ ꯉꯥꯅꯨ ꯃꯈꯣꯟꯜ ꯃꯥꯜꯂꯦ ꯑꯩ ꯑꯍꯥꯟꯕꯗ ꯌꯦꯡꯅ ꯑꯗꯨꯗꯣ ꯌꯦꯟꯗ ꯄꯨꯟꯅꯅꯦ ꯀꯩꯅꯣꯃꯨꯛ ꯂꯣꯢꯒꯦ ꯑꯍꯥꯟꯕꯩꯅꯤꯅ ꯌꯥꯡꯈꯩ ꯑꯃ ꯂꯩꯔꯦ ꯑꯗꯣ ꯌꯦꯟ ꯀꯨꯟ ꯑꯃꯒ ꯇꯉꯥꯟꯅ ꯂꯧꯒꯦ
ꯅꯪ ꯑꯁ ꯌꯥꯝ ꯂꯧꯗꯣꯔꯤ ꯍꯣꯏ ꯌꯦꯡꯕꯨꯗꯤ ꯌꯦꯡꯉꯣ ꯑꯗꯨꯕꯨꯗꯤ ꯑꯗꯣ ꯃꯣꯏꯗꯤꯅꯦ ꯑ ꯐꯖꯅ ꯎꯝ ꯁꯦꯕꯥ ꯇꯧꯕꯤ ꯈꯔꯗꯤ ꯆꯪꯕꯅꯤꯀꯣ ꯆꯨꯝꯅꯒꯤ ꯃꯩꯇꯩ ꯌꯦꯟ ꯑꯩꯈꯣꯏ ꯁꯨꯃꯥꯏꯅꯗꯤ ꯌꯥꯗꯕꯅꯦꯕ ꯀꯣ ꯈꯤꯇꯪꯗꯤ ꯆꯪꯕꯅꯦ ꯍꯥꯏꯗꯤ ꯃꯣꯏꯁꯨ ꯅꯥꯒꯟꯕ ꯑꯗꯣ ꯍꯧꯗꯣꯛꯄ ꯍꯧꯒ꯭ꯔꯗꯤ ꯌꯥꯝꯗꯤ ꯃꯑꯣꯡ ꯇꯥꯕꯅꯦ ꯑꯗꯨꯝ ꯁꯠ ꯂꯥꯎꯅ ꯃꯔꯨꯝꯒ ꯀꯣꯛꯄ ꯍꯧꯔꯛꯄꯗꯤ ꯃꯔꯨꯝꯒ ꯈꯨꯨꯟꯕꯗꯣ ꯕꯤꯠ ꯌꯥꯝ ꯂꯩꯕꯅꯦ ꯑꯗꯨꯅ ꯍꯥꯏꯗꯤ ꯑꯩ ꯊꯕꯛ ꯐꯪꯍꯧꯗ꯭ꯔꯦ ꯈꯣꯠꯇ꯭ꯔꯦꯅ ꯇꯧꯔꯁꯨ ꯑꯗꯨꯝꯕꯗꯣ ꯑꯗꯨꯝꯗꯤ ꯌꯥꯕꯅꯦ ꯑꯗꯣ ꯑꯩꯒꯤꯗꯤ ꯑꯌꯥꯝꯕꯅ ꯑꯩꯅ ꯁꯦꯟꯅꯖꯕ ꯋꯥꯅꯤ ꯑꯩꯈꯣꯏ ꯃꯃꯥꯅ ꯑꯗꯨꯝ ꯂꯣꯏꯗ ꯍꯥꯏꯗꯤ ꯑꯩꯈꯣꯏꯁꯨ ꯁꯦꯜ ꯊꯣꯛꯇꯦꯅ ꯑꯩꯈꯣꯏ ꯃꯥꯍꯣꯏꯒꯤ ꯃꯇꯦꯡ ꯁꯨꯝ ꯄꯥꯡꯕꯅꯦꯕ ꯑꯩꯈꯣꯏꯅ ꯉꯝꯕ ꯊꯕꯛꯀꯗꯤ ꯅꯠꯇꯦ ꯑꯗꯨ ꯌꯥꯝ ꯂꯣꯏꯔꯛꯄ ꯍꯥꯏꯁꯦ ꯏꯃꯥ ꯍꯣꯏꯅ ꯑꯌꯥꯝꯕ ꯄꯥꯡꯕꯤꯗ꯭ꯔꯗꯤ ꯌꯥꯝ ꯀꯥꯟꯅꯕꯅꯦ ꯅꯪ ꯑꯗꯨ ꯍꯦꯛ ꯂꯩꯔꯕꯀꯣ ꯃꯔꯨꯝꯒꯁꯦ ꯑꯣꯗꯔꯅꯦ ꯌꯥꯝ ꯂꯥꯛꯑꯗꯧꯅꯦ ꯃꯤ ꯑꯌꯥꯝꯕ ꯑꯗꯨ ꯆꯥꯖꯒꯦ ꯉꯥꯛꯇ ꯑꯣꯏꯕꯅꯦꯕ
ꯎꯝ
ꯎꯝ ꯑꯩꯈꯣꯏꯁꯨ ꯑꯩꯁꯨ ꯌꯣꯗ꯭ꯔꯤꯉꯩꯗ ꯅꯍꯥꯟꯋꯥꯏꯅ ꯅꯥꯏ ꯈꯣꯠꯄ ꯇꯧꯕꯗꯣ ꯃꯩꯇꯩ ꯌꯦꯔꯨꯝ ꯐꯪꯗꯕꯒꯤ ꯍꯧꯖꯤꯛꯀꯤ ꯑꯗꯨꯝ ꯌꯦꯔꯨꯝꯗ ꯑꯣꯏꯅ ꯉꯥꯛꯇ ꯊꯤꯕ ꯑꯗꯣ ꯌꯥꯝ ꯐꯕꯅꯦ ꯅꯣꯏꯁꯨ
ꯑꯣ ꯁꯨꯃꯥꯏ ꯇꯧꯕ ꯑꯁꯣꯝꯒꯤ ꯇꯣꯝꯄꯣꯛꯇꯨ ꯑꯗꯣ ꯑꯩꯈꯣꯏꯒꯤꯖꯨ ꯁꯨꯝ ꯄꯨꯜ ꯂꯩꯕ ꯑꯗ ꯑꯩꯁꯨ ꯁꯨꯝ ꯃꯥꯗ ꯃꯊꯥ ꯁꯥꯕꯗꯣ ꯁꯨꯝ ꯎꯕꯖꯥꯠꯅꯤ ꯑꯗꯨꯅ ꯑꯗꯨꯗꯤ ꯅꯪꯅ ꯑꯗꯨ ꯄꯣꯠꯇꯣ ꯌꯥꯔꯔꯣꯏ ꯌꯥꯔꯣꯏ ꯗꯕꯅꯤꯅ ꯌꯦꯟꯒꯨꯝꯕ ꯍꯥꯟꯅ ꯇ꯭ꯔꯥꯏ ꯇꯧꯔꯣ ꯃꯔꯨꯝ ꯀꯣꯛꯄꯤꯗꯣ ꯇ꯭ꯔꯥꯏ ꯇꯧꯔꯣꯅ ꯍꯥꯏꯕ ꯅꯪꯉꯣꯟꯗ ꯄꯥꯎ ꯐꯥꯎ ꯅꯪꯗꯣ ꯀꯩꯅꯣ ꯑꯃꯅꯤ ꯂꯩꯕꯅꯦ ꯃꯥꯏ ꯀꯟꯇꯦꯛ ꯑꯃꯅꯤ ꯂꯩꯕꯅꯦ ꯃꯉꯣꯟꯗ ꯄꯥꯎ ꯐꯥꯎꯁꯜ ꯂꯣꯅ ꯍꯥꯏꯔꯛ ꯑꯦ ꯐꯥꯎꯔꯛꯏꯅꯦ ꯅꯝꯕꯔ ꯃꯉꯣꯟꯗ ꯂꯧꯔꯛꯏꯅꯦ ꯍꯦ ꯁꯤ ꯀꯩꯅꯣꯁꯤ ꯑꯗꯨꯝ ꯊꯦꯡꯗꯤ ꯑꯗꯨꯝ ꯊꯦꯡꯅꯔꯤꯕꯅꯤ ꯏꯕꯥꯅꯤꯁꯦ ꯅꯝꯕꯔꯗꯣ ꯑꯩ ꯐꯣꯟꯁꯤꯡꯒꯤꯕꯗꯨꯗ ꯌꯥꯎꯒꯤꯗ꯭ꯔꯦꯕꯀꯣ ꯃꯉꯣꯟꯗꯩ ꯂꯧꯔꯛꯏꯅꯦ ꯅꯪꯉꯣꯟꯗꯕꯨꯗꯤ ꯑꯩ ꯅꯝꯕꯔ ꯂꯩꯔ ꯅꯤ ꯍꯥꯏꯗꯤ ꯅꯪꯒꯤꯗꯤ ꯑꯩꯅ ꯐꯣꯟ ꯁꯤꯟꯈꯤꯕꯒꯤꯅꯦꯕ
ꯎꯝ ꯑꯁ ꯌꯥꯝ ꯀꯥꯟꯅꯕꯅꯦ ꯌꯥꯝ ꯀꯥꯟꯅꯕꯅꯦ ꯊꯕꯛꯄꯨꯗꯤ ꯋꯥꯕ ꯆꯠꯊꯣꯛꯄꯗꯤ ꯅꯪ ꯄꯥꯡ ꯉꯝꯃꯛꯑꯔꯣꯏ ꯀ ꯃꯣꯏ ꯃꯆꯆꯥ ꯆꯥꯛ ꯍꯣꯟ ꯀꯥꯟꯗ ꯑꯗꯗꯒꯤ ꯅꯪꯗꯣ ꯃꯆꯤꯟ ꯅꯪ ꯅꯪꯅ ꯕꯨꯗꯤ ꯍꯦꯟ ꯈꯪꯉꯝꯃꯅꯤ ꯕꯣꯏꯂꯔ ꯂꯣꯏꯔꯝꯕꯅꯤꯅ ꯕꯦꯛ ꯕꯦꯛꯇꯅꯤ ꯅꯪ ꯈꯤꯜꯂꯛꯀꯗꯣꯏ ꯅꯠꯇ꯭ꯔꯥ ꯌꯥꯝ ꯊꯤꯅ ꯀꯥꯟꯅꯕꯅꯦ ꯈꯖꯤꯛ ꯈꯔꯥꯛꯀ ꯅꯠꯇꯦ ꯀꯥꯟꯅꯕꯅꯦ ꯑꯩꯈꯣꯏ ꯃꯈꯣꯏ ꯎꯝ ꯁꯨꯃꯥꯏꯅ ꯑꯩꯈꯣꯏꯁꯦ ꯍꯥꯟꯅ ꯌꯥꯝ ꯋꯥꯔꯝꯗ꯭ꯔꯥ ꯍꯧꯖꯤꯛ ꯁꯨꯃꯥꯏꯅ ꯍꯤꯡ ꯍꯥꯏꯗꯤ ꯈꯔ ꯑꯗꯨꯝ ꯀꯩꯅꯣ ꯇꯧꯕ ꯉꯝꯃꯛꯏꯁꯦ ꯎ ꯃꯃꯣꯏꯅꯕ ꯑꯗꯒꯤꯅꯦ ꯂꯦꯕꯔꯕꯨꯗꯤ ꯈꯔ ꯊꯥꯗꯩꯀꯣ ꯑꯗꯣ ꯂꯦꯕꯔ ꯊꯥꯗꯔꯁꯨ ꯁꯤꯒꯤ ꯊꯥꯛꯇ ꯌꯧꯔꯤꯁꯦ ꯌꯥꯝ ꯅꯨꯡꯉꯥꯏ ꯍꯥꯏꯕ ꯅꯠꯇꯕ ꯃꯤꯗꯧꯅ ꯑꯗꯨꯁꯨ ꯈꯔꯗꯤ ꯁꯥꯐꯔꯛꯏꯁꯦ ꯑꯗꯨꯅꯅꯦ ꯇꯧꯁꯜꯂꯣ ꯅꯪꯁꯨ ꯃꯇꯝ ꯃꯥꯡꯍꯟꯗꯣꯏ ꯁꯔꯨꯛ ꯍꯥꯏꯗꯤ ꯑꯩꯈꯣꯏꯁꯦ ꯑꯉꯥꯡꯁꯨ ꯅꯅꯥꯅꯔꯛꯇ꯭ꯔꯕꯅꯤꯅ ꯁꯦꯜ ꯊꯣꯛꯇꯕꯗꯤ ꯌꯥꯗꯦꯗꯅꯀꯣ ꯑꯗꯨꯅ ꯉꯝꯅꯕ ꯍꯣꯠꯅ ꯇꯥꯕꯅꯤ ꯌꯥꯝ ꯐꯩꯌꯦꯅ ꯑꯗꯨꯃꯥꯏꯅ ꯇꯧꯅꯤꯡꯉꯤꯗꯣ
ꯁꯦ ꯑ ꯑꯗꯨꯗꯨꯃ ꯄꯥꯎ ꯂꯧꯔꯒꯦ ꯑꯗꯒꯤ ꯑꯁꯤꯅ ꯑꯍꯥꯟꯕꯩꯅꯦꯕꯀꯣ ꯂꯥꯟꯁꯦ ꯁꯨꯝ ꯃꯊꯪ ꯃꯊꯪ ꯍꯥꯏꯗꯤ ꯋꯥꯠꯄꯨꯗꯤ ꯋꯥꯠꯂꯤ ꯑꯗꯣ ꯑꯃꯔꯣꯝꯗꯗꯤ ꯐꯠ ꯍꯥꯏꯕꯖꯦ ꯑꯗꯨꯏꯖꯨ ꯑꯩꯖꯦ ꯄ꯭ꯂꯥꯟꯖꯦ ꯃꯊꯪ ꯃꯊꯪ ꯁꯨꯝ ꯀꯩ ꯍꯥꯏꯅꯤ ꯆꯥꯎꯊꯣꯛꯍꯟ ꯉꯦꯕꯀꯣ
ꯎꯝ ꯑꯗꯨꯕꯨꯗꯤꯗꯤꯅꯦ ꯑꯩꯩꯅ ꯅꯝꯕꯔꯗꯣ ꯑꯗꯨꯝ ꯊꯥꯔꯛꯑꯒꯦꯕ ꯀꯣ ꯑꯩꯅꯁꯨ ꯍꯥꯏꯕꯤꯈ꯭ꯔꯒꯦ ꯁꯨꯃꯥꯏꯅ ꯃꯥ ꯂꯧꯅꯤꯡꯉꯦ ꯍꯥꯏꯕꯅꯤ ꯃꯣꯏꯁꯦ ꯑꯗꯨꯝ ꯑꯦꯅꯤ ꯇꯥꯏꯝ ꯋꯦꯜꯀꯝꯅꯦꯕ ꯑꯗꯨꯝ ꯂꯥꯛꯑꯣ ꯂꯧꯗꯅꯦ ꯃꯣꯏꯗꯤ ꯃꯣꯏꯁꯨ ꯀꯔꯕꯥꯥꯔꯅꯦꯗꯅ ꯀꯣ ꯑꯗꯨꯅ ꯅꯪ ꯑꯗꯨꯝ ꯅꯪꯅ ꯑꯃꯨꯛꯇꯪꯕꯨ ꯇꯧꯈ꯭ꯔꯗꯤ ꯅꯪꯒꯤꯁꯨ ꯑꯗꯨꯝ ꯃꯥꯒ ꯑꯗꯨꯝ ꯅꯪꯒꯤ ꯐꯥ ꯑꯗꯨꯝ ꯑꯣꯏ ꯌꯥꯔꯦ ꯑꯗꯩꯗꯤ ꯅꯪ ꯑꯗꯣ ꯍꯥꯏꯗꯤ ꯌꯦꯟꯖꯤ ꯌꯣꯟꯅꯤꯡꯉꯦ ꯁꯤ ꯂꯩꯁꯜꯂꯛꯑꯦꯕꯨ ꯍꯥꯏꯔꯁꯨꯀꯣ ꯑꯗꯨꯏꯁꯨ ꯑꯗꯨꯝ ꯌꯣꯟꯕꯝ ꯂꯩꯕꯅꯦꯕ ꯑꯗꯨꯒꯨꯝꯕꯁꯤꯡꯗꯣ ꯂꯣꯏ ꯇꯧꯕ ꯌꯥꯅꯤꯌꯦ
ꯑꯣꯗꯤ ꯍꯥꯎ ꯎꯝ ꯏ ꯃꯥꯅꯤ ꯁꯤꯁꯤꯃ ꯑꯗꯨ ꯀꯟꯐꯥꯔꯝ ꯑꯣꯏꯔꯁꯦ ꯑꯣꯏꯔꯁꯦ ꯍꯥꯏꯗꯤ ꯂꯧꯕ ꯆꯠꯄ ꯑꯣꯏꯔꯣ ꯐꯥꯎꯔ ꯐꯥꯎꯅꯁꯦꯕꯀ ꯆꯊꯩꯗꯨꯅ ꯑꯩꯅ ꯋꯥꯈꯜ ꯑꯃꯇꯪ ꯃꯨꯟꯅ ꯈꯜꯂꯛꯈꯤꯌꯦ ꯑꯗꯨꯗꯨꯒ ꯍꯥꯏꯔꯒꯦ
ꯈꯜꯂꯣ ꯈ ꯌꯦꯟꯕꯣꯟꯗꯨꯁꯨ ꯍꯥꯟ ꯍꯥꯟꯅꯒ ꯁꯦꯡꯗꯣꯛꯄꯤꯔꯣ ꯑꯗꯨꯒ ꯑꯗꯣ ꯅꯪ ꯅꯗꯤ ꯉꯝꯃꯣꯏ ꯅꯣꯏ ꯀꯩꯅꯣꯍꯣꯏ ꯅꯣꯏ ꯏꯅꯥꯎꯅ ꯅꯨꯄꯥꯍꯣꯏ ꯂꯩꯇ꯭ꯔꯥ ꯃꯥꯒ ꯇꯧꯃꯤꯟꯅꯧ ꯅꯇꯣꯝ ꯇꯧꯕꯗꯤ ꯈꯔ ꯋꯥꯕꯅꯦꯕꯀꯣ ꯎꯝ ꯊꯕꯛꯁꯦ ꯆꯥꯎꯔꯛꯑꯅꯤ ꯅꯪꯅ ꯌꯦꯟꯗꯣ ꯇꯔꯥ ꯑꯃ ꯀꯩ ꯑꯃ ꯂꯣꯏꯕꯒꯤ ꯐꯕ ꯌꯥꯝꯃꯛꯇꯣꯏꯅꯤꯅ ꯅꯥꯇꯣꯝ ꯇꯧꯕꯗꯤ ꯈꯔꯗꯤ ꯋꯥꯔꯅꯤ ꯏꯅꯥꯎ ꯅꯨꯨꯄꯥꯁꯨ ꯃꯇꯦꯡ ꯄꯥꯡꯍꯜꯂꯣ ꯌꯥꯝ ꯐꯩ ꯀꯩꯅꯣꯗꯣ ꯌꯦꯟ ꯃꯆꯥꯗꯣ ꯑꯩꯅ ꯂꯧꯀꯥꯟꯗ ꯆꯠ ꯈꯤꯇꯪ ꯍꯣꯡꯕꯅꯦ ꯑꯩ ꯈꯔꯗꯤ ꯀꯨꯏꯔꯦꯕ ꯂꯧꯕ ꯑꯗꯣ ꯍꯧꯖꯤꯛ ꯃꯣꯏꯗꯣ ꯇꯥꯡꯈꯠꯂꯦ ꯍꯣꯠꯂꯦꯅ ꯍꯥꯏꯕꯅꯤ ꯃꯃꯟꯗꯣ ꯀꯌꯥ ꯂꯩꯕꯅꯣ ꯈꯪꯗꯦ ꯑꯗꯣ ꯃꯉꯣꯟꯗ ꯍꯪꯅꯗ꯭ꯔꯗꯤ ꯀꯌꯥꯝ ꯇꯥꯡꯉꯕꯅꯣꯗꯤ ꯑꯩ ꯈꯪꯗꯦꯅꯦ ꯑꯗꯩ ꯑꯩ ꯃꯆꯤꯟꯖꯥꯛꯁꯨ ꯃꯃꯟ ꯍꯦꯟꯒꯠꯂꯦ ꯀꯥꯏꯅꯒ ꯍꯥꯏꯕꯅꯦꯕ
ꯎꯝ
ꯀꯌꯥꯝ ꯀꯌꯥꯝ ꯂꯩꯔꯤꯅꯣꯗꯤ ꯈꯪꯗꯦ
ꯑꯩꯏꯁꯨ ꯌꯦꯡꯉꯒꯦ ꯑꯗꯨꯝ ꯇꯧꯏꯦ ꯈꯜꯂꯕꯅꯤꯅꯀꯣ ꯎꯝ ꯃꯥꯏ ꯃ ꯄ ꯑꯃ ꯉꯝꯗꯕ ꯆꯞꯆꯜꯂꯁꯦ ꯑꯗꯨꯒ ꯃꯇꯝ ꯈꯔ ꯋꯥꯔꯁꯨ ꯋꯥꯅ
ꯅꯪ ꯁꯤ ꯅꯝꯕꯔꯁꯦ ꯋꯥꯆꯞ ꯄꯥꯏꯌꯦ ꯅꯠꯇ꯭ꯔꯣ
ꯐꯥꯏ ꯃꯅꯦ ꯐꯥꯏꯕꯅꯦ
ꯎꯝ ꯅ ꯍꯣꯔꯦꯟ ꯀꯩꯅꯣꯗꯣ ꯊꯥꯕꯤꯔꯛꯀꯦ ꯑꯗꯨꯗꯤ ꯃꯥꯒꯤ ꯅꯝꯕꯔ ꯌꯦꯟ ꯂꯐꯝꯗꯣ ꯑꯗꯨꯗꯣ ꯊꯥꯔꯛꯀꯦ ꯑꯗꯨ ꯆꯗꯒ ꯇ ꯑꯣꯅ ꯑꯗꯩ ꯏꯁꯤꯡ ꯀꯩꯀꯩ ꯄꯤꯊꯛꯄꯗꯁꯨ ꯀꯣ ꯏꯁꯤꯡꯗꯣ ꯑꯐꯕ ꯄꯤꯊꯛꯑꯣꯕ ꯃꯣꯏꯁꯨ ꯕꯣꯏꯂꯔꯗꯧꯅ ꯈꯤꯇꯪꯁꯨꯣꯇꯣꯟ ꯇꯧꯕꯤꯕ ꯏꯁꯤꯡ ꯐꯠꯇꯕ ꯍꯥꯞꯄ ꯌꯥꯗꯕꯅꯦꯕ ꯇꯣꯉꯥꯟꯅ ꯂꯩꯕꯤꯔꯒ ꯑꯗꯨꯃꯥꯏꯅ ꯈꯤꯇꯪꯗꯤ ꯇꯧꯕꯤꯌꯨ
ꯀꯥꯏ ꯂꯝꯗꯏ ꯅ ꯂꯧ ꯏꯕꯨ
ꯂꯝꯗꯣ ꯑꯩ ꯀꯥꯎꯋꯦ ꯃꯣꯏ ꯂꯝꯗꯣ ꯑꯩꯈꯣꯏꯅ ꯌꯥꯝ ꯀꯟꯅ ꯁꯤꯖꯤꯟꯅꯕ ꯂꯝ ꯑꯣꯏꯗꯕꯒꯤꯇ ꯀꯥꯎꯏꯅꯦ
ꯉ ꯅꯥꯡꯁꯨꯕꯨ ꯃꯣꯏꯅ ꯁꯅꯜ ꯂꯩꯕ
ꯑ ꯑꯗꯨ ꯑꯩ ꯇꯧꯕꯗꯨꯀꯥꯟꯗꯗꯤ ꯑꯩꯈꯣꯏꯅ ꯂꯧꯕ ꯆꯠꯆꯩꯌꯦ ꯑꯩꯈꯣꯏꯁꯨ ꯑꯩꯈꯣꯏ ꯀꯩꯅꯣꯝꯅꯅꯦ ꯅꯦꯅꯦ ꯑꯃꯅ ꯍꯥꯏꯔꯛꯄ ꯄꯅꯦꯕ ꯁꯨꯃꯥꯏꯅ ꯇꯧꯕꯅꯦ ꯈꯣꯠꯄꯅꯦ ꯑꯩꯅ ꯔꯨꯝꯁꯦ ꯑꯩꯈꯣꯏꯁꯦ ꯂꯩꯔꯒꯁꯨ ꯑꯗꯨꯝ ꯆꯥꯏ ꯑꯗꯨꯅ ꯈꯔ ꯂꯣꯏꯔꯒ ꯌꯣꯟ ꯇꯧꯕꯅ ꯐꯗꯔꯥ ꯈꯪꯗꯦꯅ ꯍꯥꯏꯕꯗꯒꯤ ꯑꯍꯥꯟꯕꯗ ꯑꯩꯁꯦ ꯌꯥꯝ ꯂꯣꯏꯔꯝꯗꯦꯕ ꯇꯔꯥꯃꯨꯛꯇꯅꯦꯕ ꯑꯩ ꯃꯔꯨꯝ ꯆꯥꯖꯕꯒꯤ ꯑꯗꯒꯤ ꯁꯨꯝ ꯈꯤꯇꯪꯁꯨ ꯀꯥꯟꯅꯩ ꯑꯗꯒꯤꯩ ꯃꯔꯨꯝꯁꯦ ꯃꯤꯅꯁꯨ ꯄꯥꯝꯅꯕꯅꯤꯅꯅ ꯇꯧꯔ ꯈꯣꯝꯂꯛꯑꯒ ꯇꯧꯔꯒ ꯁ ꯎꯝ ꯇꯧꯕꯅꯤꯗ ꯑꯗꯣ ꯑꯁ ꯆꯥꯊꯣꯛꯄꯗꯤ ꯁꯪꯗꯦ ꯑꯦꯦ ꯃꯣꯏꯗ ꯍꯣꯠꯅꯕꯗ ꯀꯣ ꯊꯕꯛ ꯑꯇꯣꯞꯄꯗꯤ ꯐꯥꯡꯉ ꯆꯠꯄꯗꯣ ꯉꯝꯗꯦ
ꯊꯋꯥ ꯋꯥꯖꯅꯦ
ꯎꯝ ꯇꯧꯋꯦꯕ ꯑꯗꯨꯃꯥꯏꯅ ꯆꯤꯜꯂꯦꯕ ꯑꯗꯣ ꯁꯦꯜꯕꯨꯗꯤ ꯍꯥꯏꯗꯤ ꯍꯧꯖꯤꯛꯀꯤ ꯍꯣꯔꯦꯟꯒꯤꯗꯤ ꯑꯗꯨꯝ ꯈꯨꯠꯇꯕꯨꯗꯤ ꯋꯥꯠꯆꯗꯕ ꯁꯨꯃꯥꯏꯅ ꯃꯔꯨꯝꯗꯣ ꯀꯣꯛꯑꯕꯅꯤꯅ ꯅꯨꯡꯇꯤꯒꯤ ꯌꯣꯟꯕ ꯉꯝꯃꯛꯄꯅꯤꯅ
ꯎꯝ
ꯑꯩꯒꯤꯁꯨꯣ ꯁꯤꯁꯦ ꯂꯤꯁꯤꯜꯂꯛꯑꯕꯅꯤ ꯊꯥꯗꯣꯛꯈ꯭ꯔꯒꯅꯦ ꯑꯅꯧꯕ ꯑꯃꯨꯛ ꯂꯧꯔꯛꯑꯗ ꯂꯤꯁꯜꯂꯛꯑꯗꯤ ꯃꯔ ꯀꯣꯛꯄꯒꯤ ꯆꯥꯡꯁꯨ ꯍꯟ ꯇꯔꯕ
ꯃꯣꯏ ꯀꯦꯖꯤ ꯃꯤ ꯌꯥꯝ ꯌꯥꯝ ꯇꯥꯅꯕ꯭ꯔꯥ
ꯑꯩ ꯀꯁꯦ ꯑꯩꯉꯣꯟ ꯃꯤꯒꯤꯗꯤ ꯈꯪꯗꯦ ꯑꯗꯣ ꯑꯩꯉꯣꯟꯗ ꯂꯩꯕꯁꯤꯗꯤꯅꯦ ꯑꯍꯨꯝ ꯃꯈꯥꯏ ꯁꯨꯃꯥꯏꯅꯒ ꯌꯧꯔ ꯆꯥꯎꯔꯕꯗꯤ ꯌꯥꯝ ꯀꯨꯏꯊꯥꯒꯠꯂꯗꯤ ꯃꯔꯤꯒ ꯌꯧꯋꯦꯒꯩꯗꯤ ꯍꯥꯏꯅꯩꯌꯦꯕꯀꯣ ꯀꯣ ꯑꯣ ꯑꯩꯒꯤꯁꯨꯦ ꯑꯗꯨꯃꯥꯏꯅ ꯌꯧꯕ ꯌꯥꯎꯋꯦ ꯑꯗꯩꯗꯤ ꯑꯅꯤ ꯑꯔꯤꯒ ꯌꯧꯕꯗꯨꯗꯤ ꯑꯩꯉꯣꯟꯗꯒꯗꯤ ꯌꯧꯗ꯭ꯔꯤ ꯑꯩꯅ ꯑꯅꯤꯒꯨꯝꯕ ꯑꯗꯨꯒ ꯑꯅꯤ ꯃꯈꯥꯏꯒꯨꯝꯕ ꯑꯗꯨꯃꯥꯏꯗꯤ ꯌꯧꯕ ꯃꯥꯜꯂꯦ ꯑꯩꯁꯦ ꯌꯦꯅꯤꯅꯀꯣ ꯌꯥꯝ ꯑꯗꯣ ꯃꯣꯏꯁꯦ ꯐꯗꯤ ꯐꯖꯗ꯭ꯔ ꯃꯁꯛ ꯆꯥꯎꯔꯒ ꯀꯌꯥꯝꯅꯗꯤ ꯈꯥꯡꯗꯦ ꯌꯦꯡꯉꯣ ꯌꯦꯡꯉꯣ ꯅꯣꯏꯁꯨ ꯀꯔꯕꯥꯔꯗꯣ ꯑꯥ ꯑꯗꯨ ꯃꯣꯏꯁꯦ ꯃꯣꯏꯁꯦ ꯉ ꯑꯗꯨ ꯃꯣꯏꯁꯦ ꯗꯦꯂꯤꯕꯔꯤꯒꯨꯝꯕꯁꯨ ꯌꯥꯔꯦ ꯍꯥꯏꯕ꯭ꯔꯣ ꯀꯩꯅꯣꯝ ꯍꯥꯏꯕꯅꯦꯕ ꯆꯥꯔꯖꯁꯦ ꯈꯤꯇꯪ ꯆꯥꯎꯔ ꯃꯣꯏꯅ ꯑꯗꯨꯝ ꯊꯤꯟ ꯖꯔꯛꯄ ꯑꯗꯨꯃꯥꯏꯅꯁꯨ ꯌꯥꯏ ꯍꯥꯏꯒꯨꯝꯗꯤ ꯇꯧꯈꯤꯕꯅꯦ ꯑꯩꯁꯨ ꯄꯥꯎꯗꯣ ꯐꯥꯎꯅꯗꯕ ꯀꯨꯏꯔꯦ ꯑꯩ ꯌꯦꯟꯁꯦ ꯀꯨꯏꯁꯜꯂꯛꯑꯦꯕ ꯈꯔ
ꯎꯝ
ꯑꯗꯣ ꯑꯗꯨ ꯃꯔꯨꯝꯕꯨꯗꯤ ꯀꯣꯛꯄꯒꯤ ꯑꯩꯁꯨ ꯊꯥꯗꯣꯛꯇꯕꯅꯦꯕ ꯃꯔꯨꯝꯁꯦ ꯀꯣꯛꯄ ꯍꯟꯊꯔꯛꯑꯗꯤ ꯑꯩꯁꯨ ꯑꯇꯣꯞꯄ ꯑꯅꯧꯕ ꯑꯃ ꯃꯨ ꯂꯧꯗꯣꯏꯅꯤꯗꯅ ꯃꯆꯥꯁꯦ ꯃꯣꯏꯅ ꯆꯥꯅꯕꯩ ꯅꯅ ꯃꯔꯨꯝꯁꯦ ꯀꯨꯏꯅ ꯀꯣꯛꯄꯅꯤꯅ ꯑꯗꯨꯝ ꯇꯧꯕꯅꯦ ꯕꯣꯏꯂꯔ ꯒꯨꯝꯕꯅ ꯑꯃꯨꯛꯇ ꯐꯣꯔꯇꯤ ꯐꯥꯏꯚ ꯗꯦꯖꯃꯨꯛꯇ ꯅꯪ ꯊꯥꯛꯑ ꯌꯣꯟꯊꯣꯛꯏꯗꯣ ꯅꯪ ꯕꯣꯏꯂꯔꯒꯤꯕꯨꯗꯤ ꯅꯪꯅ ꯍꯦꯟꯅ ꯑꯗꯨꯝ ꯈꯪꯉ ꯑꯗꯨꯅꯤ ꯑꯗꯨ ꯈꯔꯕꯨꯗꯤ ꯈꯦꯠꯅꯕꯅꯦ ꯃꯣꯏ ꯑꯅꯤꯁꯦ
ꯍ ꯑꯦ ꯍ ꯃꯤ ꯄꯋꯥꯣ ꯐꯔ ꯍꯕꯣ ꯀꯣꯔ ꯎ ꯆꯂ ꯄꯨꯂꯆꯖ ꯑ
ꯍꯣꯏ ꯈꯪꯅ ꯆꯥꯟꯅꯕ ꯈꯪꯅ ꯆꯥꯟꯅꯕ ꯌꯥꯎꯕꯅ ꯃꯣꯏ ꯗꯦꯂꯤꯚꯔꯤ ꯇꯧꯍꯜꯂꯒ ꯄꯥꯎꯗꯣ ꯑꯩ ꯐꯥꯎꯅꯕꯁꯨ ꯌꯥꯎꯕꯤꯈꯤꯕꯕ ꯑꯩꯅ ꯍꯥꯏꯔꯗꯤ ꯑꯩꯗꯣ ꯑꯗꯨꯝ ꯃꯥꯡꯈꯤꯅꯦ ꯑꯗꯨꯝ ꯂꯧꯕꯒꯤ ꯄꯩꯁꯥ ꯅꯨꯡꯁꯥ ꯈꯔ ꯇꯥꯕꯤꯕꯅꯦꯕꯀꯣ ꯑꯣ ꯅꯪꯁꯨ ꯑꯗꯨꯃꯥꯏꯅ ꯑꯩꯒ ꯈꯪꯅꯕ ꯃꯤꯅꯦꯅ ꯍꯥꯏꯔꯗꯤ ꯈꯔ ꯇꯥꯕꯤꯔꯛꯄꯁꯨ ꯌꯥꯏꯌꯦ
ꯎ ꯍ ꯐꯔꯦ ꯐꯔ ꯑꯗꯨꯖꯗꯤ ꯑꯏꯌꯦ ꯃ ꯐꯔ
ꯍꯣ ꯑꯗꯣ ꯅꯪ ꯀꯩꯅꯣ ꯑꯩ ꯍꯧꯖꯤꯛ ꯅꯝꯕꯔꯗꯣ ꯋꯥꯆꯦꯞꯇ ꯊꯥꯖꯤꯟꯈꯤꯕꯅꯦ ꯌꯎꯧꯕ꯭ꯔꯣꯝꯇ ꯌꯧꯅꯦ
ꯎꯝ ꯍ ꯌꯅꯦ
ꯑꯣ ꯑꯗꯨꯒꯤ ꯅꯝꯕꯔꯗꯣ ꯑꯗ ꯅꯪꯁꯨ ꯃꯦꯁꯦꯖ ꯊꯆꯜꯂꯣ ꯑꯗꯣ ꯑꯩꯅꯁꯨ ꯍꯥꯏꯈ꯭ꯔꯒꯦ ꯐꯨꯡꯉꯣꯟꯗ ꯑꯗꯨꯒ ꯀꯩꯅꯣ ꯇꯧꯔꯁꯦ ꯑ ꯑꯃ ꯈꯇꯥ ꯅꯅꯨꯡ ꯐꯥꯎꯅꯔꯁꯦ ꯂꯣꯏꯅꯕꯗꯣ
ꯍꯔ ꯐꯔꯇ
ꯍꯣꯏ ꯍꯣꯏ ꯍꯣꯏ ꯑꯗꯨꯗꯤ ꯅꯪꯁꯨ ꯂꯩꯖꯔꯣ ꯑꯗꯣ ꯑꯗꯨꯝ ꯃꯈꯥ ꯇꯥꯅ ꯑꯃꯨꯛ ꯐꯥꯎꯅꯔꯁꯤꯀꯣ
ꯎꯝ ꯎꯝ ꯎꯝ ꯊꯝꯃꯦ ꯊꯝꯃꯦ
ꯊꯝꯃꯦ ꯊꯝꯃꯦ